ꯍꯜꯂꯣ
ꯌꯥꯍꯧ ꯊꯦꯡ
ꯑꯣꯖꯥꯕꯨ ꯆꯥꯛ ꯆꯥꯔꯕꯣ
ꯆꯥꯔꯦ ꯅꯪ ꯅꯪꯗꯤ ꯆꯥꯔꯕꯣ
ꯆꯥꯔꯦ ꯑꯁ ꯉꯁꯤꯁꯦ ꯏꯟꯁꯥꯡ ꯈꯔ ꯍꯥꯎꯕꯒꯤꯔ ꯀꯥꯏ ꯆꯥꯛ ꯆꯪꯗꯦ
ꯑꯁ ꯌꯥꯍꯧ ꯊꯦꯡꯉꯗꯤ ꯀꯃꯥꯏꯅ ꯆꯥꯛ ꯆꯪꯗꯣꯏꯕ
ꯆꯥꯛ ꯆꯥꯕ ꯌꯥꯗꯦ
ꯌꯥꯍꯧꯗꯣ ꯈꯔ ꯈꯔ ꯉꯜꯂꯣ
ꯉꯟꯕꯩꯗꯤ ꯑꯦꯁ ꯄꯨꯡ ꯃꯔꯤꯗꯅꯤꯅꯦ ꯍꯧꯒꯠꯂꯤꯁꯦ
ꯎꯁ ꯑꯁ ꯑꯁ
ꯃꯔꯤꯗ ꯍꯧꯒꯠꯂꯦ ꯑꯗꯨꯒ ꯕꯣꯜ ꯀꯩꯀꯥ ꯌꯦꯡꯉꯦ ꯌꯦꯡꯕ ꯂꯣꯏꯔꯒ ꯑꯁ ꯑꯃꯨꯛ ꯋꯥꯛꯀꯤꯡ ꯆꯠꯂꯦ ꯋꯥꯛꯀꯤꯡ ꯆꯠꯂꯨꯔꯒ ꯑꯃꯨꯛ ꯍꯂꯛꯑꯦ
ꯑꯣ ꯑꯗꯨꯒ ꯇꯨꯝꯃꯕ
ꯑꯃꯨꯛꯀ ꯏꯔꯨꯖꯔꯦ ꯑꯗꯨꯒ ꯊꯕꯛ ꯆꯠꯄꯒ ꯆꯞ ꯃꯥꯟꯅꯩ ꯉꯁꯤ ꯑꯩ ꯄꯩꯁꯥꯕꯤ ꯂꯩꯁꯥꯕꯤ ꯑꯅꯤꯃꯨꯛ ꯂꯥꯛꯑꯦ ꯁꯤꯟ ꯁꯦꯝꯕꯤꯌꯣꯅ
ꯑꯆꯥ ꯆꯥ ꯌꯥꯏꯅꯦ ꯅꯗꯥꯎ ꯌꯥꯏꯅꯦ ꯑꯗꯨꯗꯤ
ꯂꯨꯄꯥ ꯆꯥꯝ ꯆꯅꯤꯗꯤ ꯐꯪꯍꯧꯋꯦ
ꯑꯁ ꯌꯥꯏ ꯅꯪꯃ ꯉꯥꯏꯔꯦ ꯍꯦ ꯅꯨꯡꯉꯥꯏꯔꯤꯁꯦ
ꯑꯩ ꯅꯨꯡꯉꯥꯏꯇꯦꯍꯦ
ꯅꯨꯡꯉꯥꯏꯕ ꯏꯁ ꯍꯤꯞꯅ ꯍꯤꯞꯅ ꯐꯃꯨꯡꯗꯒꯤ ꯄꯩꯁꯥ ꯇꯥꯟꯕꯕꯥ ꯍꯥꯏꯁꯦ ꯑꯁ ꯅꯪ ꯃꯉꯥꯏꯔꯦꯅꯦ
ꯅꯪꯅꯦ ꯅꯪ ꯅꯪ ꯅꯪꯅꯦ ꯅꯨꯡꯉꯥꯏꯔꯤꯁꯦ ꯐ꯭ꯔꯤ ꯂꯩꯔꯤꯁꯨ ꯇꯣꯂꯣꯞ ꯆꯪꯒꯗꯕꯁꯤ ꯅꯪꯅꯤꯅꯦ ꯐꯔꯤ ꯂꯩꯅ ꯂꯩꯅ ꯇꯣꯂꯣ ꯆꯪꯕ ꯍꯥꯏꯁꯦ
ꯌꯥꯔꯦ ꯅꯪ ꯀꯩ ꯃꯊꯦꯜ ꯆꯥꯔꯦ
ꯑꯣꯛ ꯆꯥꯏ
ꯏꯁ ꯑꯣꯞ ꯆꯥꯏ ꯀꯥꯏꯅ
ꯑꯣꯛ ꯄꯣꯛ
ꯑꯍꯥꯎꯕ ꯑꯍꯥꯎꯕ ꯀꯁꯦ ꯆꯥꯊꯔꯦꯅꯦ
ꯏꯁꯃꯣꯛ ꯄꯣꯛꯅꯤꯅꯦ ꯏꯁꯃꯣꯛ ꯄꯣꯛ ꯑꯩꯅ ꯏꯁꯃꯣꯛ ꯇꯧꯕ
ꯑ ꯅꯪꯅ ꯇꯧꯕ ꯃꯤꯒ ꯇꯧꯕꯒ ꯅꯪꯒ ꯇꯧꯕꯒ ꯈꯦꯠꯅꯔꯝꯒꯅꯤꯗ
ꯃꯍꯥꯎꯁꯤ ꯈꯦꯠꯅꯩ ꯃꯍꯥꯎꯁꯦ ꯐꯖꯅ ꯐꯪꯉꯦ ꯃꯍꯥꯎꯁꯦ
ꯑꯁ ꯃꯤ ꯃꯤ ꯃꯁꯛꯇꯤ ꯀꯃꯥꯏꯅ ꯇꯧꯏꯤ ꯊꯤꯕ꯭ꯔꯥ ꯐꯖꯕ꯭ꯔꯣ
ꯃꯁꯛꯅ ꯆꯥꯕ ꯅꯠꯇꯦꯅꯦ
ꯍꯣꯏꯅꯦ ꯑꯩꯅ ꯍꯥꯏꯕꯗꯤ ꯍꯣꯏ ꯃꯁꯥꯛꯅ ꯆꯥꯕ ꯅꯠꯇꯦꯅꯦ ꯃꯁꯛꯀꯤ ꯋꯥꯔꯤꯅꯤ ꯑꯩꯅ ꯇꯧꯔꯤꯁꯦ ꯑꯃꯨꯛꯀ ꯍꯣꯏꯅꯦ ꯃꯍꯥꯎꯒꯤ ꯋꯥꯗꯤ ꯐꯪꯉꯝꯕ ꯌꯥꯏꯕ ꯃꯁꯛꯇꯤ ꯀꯃꯥꯏꯅ ꯇꯧꯏ
ꯃꯁꯛꯁꯨ ꯃꯩꯅꯦ ꯉꯥꯡꯁꯛ ꯉꯥꯡꯉꯒ ꯐꯖꯅ
ꯍꯥ-ꯍꯥ-ꯍꯥ
ꯃꯩꯇ꯭ꯔꯕꯥꯛꯇ ꯑꯗꯨꯒꯨꯝꯕ ꯐꯪꯉꯣꯏ
ꯑ ꯑ ꯑ ꯑꯁ ꯑꯗꯨꯒꯨꯝꯕꯗꯤꯀꯣ ꯑꯩꯅ ꯊꯣꯡꯕꯁꯤꯅ ꯍꯦꯟꯅ ꯍꯥꯎꯒꯗꯧꯕꯅꯦꯕ
ꯍꯦ ꯅꯪ ꯈꯨꯠ ꯊꯣꯡꯗꯣ ꯍꯥꯎꯏ ꯈꯪꯉꯤꯅꯤ ꯆꯝꯐꯨꯠ ꯇꯧꯔꯝꯒꯗꯧꯕꯗ ꯑꯩ ꯈꯪꯉꯤꯅꯦ
ꯑꯩꯅ ꯊꯣꯡꯕꯗ
ꯊꯣꯡ ꯊꯥꯛꯄꯗ ꯊꯣꯡ ꯊꯥꯛꯄꯗ ꯖꯨꯒꯣꯠ ꯆꯥꯗꯕ ꯄꯔꯦꯡꯅꯦ ꯑꯩꯗꯤ ꯑꯗꯨꯝ ꯈꯪꯉꯦ ꯅꯣꯏ ꯃꯌꯥꯝꯒꯤ ꯑꯍꯟꯁꯤ ꯌꯥꯗꯕꯅꯦ ꯅꯪꯁꯨ ꯌꯥꯗꯦ
ꯅꯣꯏ ꯅꯣꯏ ꯑꯗꯨ ꯅꯣꯏ ꯄꯇꯤꯅꯤꯅꯦ ꯅꯣꯏ ꯅꯣꯏ ꯀꯪꯕꯨꯅꯤꯅꯦ
ꯑꯣꯖꯥꯗꯁꯨ ꯌꯥꯗꯦ ꯌꯥꯗꯦ ꯊꯣꯛ ꯊꯥꯛ ꯂꯥꯛꯄꯗꯤ ꯍꯤꯡꯉ ꯂꯣꯏꯔꯦ ꯁꯤꯗ꯭ꯔ ꯂꯣꯏꯔꯦ ꯍꯥꯏꯕꯒꯤ ꯈꯨꯊꯣꯡꯗ ꯊꯣꯡꯂꯦ ꯀꯥꯏꯅ ꯆꯥꯗꯣꯏꯅꯣ ꯑꯗꯨꯕꯨ ꯑꯗꯨꯒꯤ ꯈꯨꯊꯣꯡꯗꯨꯗꯕꯨ ꯀꯃꯥꯏꯅ ꯆꯥꯔ ꯍꯤꯡꯉꯤꯅꯣ ꯍꯥꯏꯕꯅꯤꯗ
ꯑꯁꯣꯝꯗ ꯑꯁꯣꯝꯗ ꯄ- ꯄꯥꯈꯪ ꯁꯥꯔꯤꯗꯨꯅꯦ ꯑꯗꯨꯒ ꯑꯁꯣꯝꯗ ꯑꯣꯖꯥ ꯑꯣꯏꯔꯤꯗꯣ ꯅꯣꯏ ꯄꯥꯔꯇꯤ ꯆꯞ ꯃꯥꯟꯅꯩ
ꯎ ꯅꯣꯏ ꯄꯥꯔꯇꯤꯅꯤꯅꯦ ꯑꯩꯅ ꯍꯥꯏꯁꯤ ꯅꯣꯏ ꯄꯥꯔꯇꯤꯁꯤꯅꯦ ꯆꯞ ꯃꯥꯟꯅꯩ ꯍꯥꯏꯁꯦ
ꯁꯤ ꯅꯣꯏ ꯅꯣꯏ ꯅꯣꯏ ꯅꯣꯏ ꯅꯪ ꯅꯣꯏ ꯅꯣꯏ ꯃꯥꯟꯅꯕꯁꯦ ꯍꯦꯛꯇ ꯅꯪ ꯑꯗꯨꯝ ꯈꯪꯉꯦꯕ
ꯄꯣꯛ ꯊꯣꯡꯕꯗꯕꯨꯁꯨ ꯆꯝꯐꯨꯠ ꯇꯧꯋꯦ ꯀꯔꯤꯅꯣꯃ ꯀꯃꯥꯏꯅ ꯆꯥꯗꯣꯏꯅꯣ ꯍꯥꯏꯕꯅꯦ
ꯃꯃꯥꯡꯗ ꯃꯃꯥꯡꯗ ꯑꯩꯈꯣꯏꯗ ꯑꯩꯅ ꯉꯥꯅꯨ ꯊꯣꯡꯕꯗꯣ ꯅꯪ ꯈꯪꯕ ꯅꯠꯇ꯭ꯔꯣ
ꯀꯔꯝ ꯀꯥꯟꯗ ꯀꯗꯥꯏꯗ
ꯑꯣ ꯅꯪꯅ ꯊꯣꯡꯉꯤꯔꯣ
ꯍꯥꯎꯃꯟꯗꯅ ꯅꯪ ꯍꯥꯎꯃꯟꯗꯅ ꯅꯪ ꯅ ꯊꯣꯡꯉꯗꯤ ꯍꯥꯏꯅꯤꯡꯢꯅꯤꯅꯦ ꯍꯥ
ꯅꯠꯇꯦꯗ ꯅꯠꯇꯦꯗ ꯑꯣ ꯑꯣ
ꯑꯦ ꯑꯩꯅ ꯇꯧꯔꯗꯤ ꯑꯗꯨꯝ ꯍꯥꯏꯔꯛꯑꯅꯤ
ꯅꯠꯇꯦ ꯅꯠꯇꯦ ꯑꯩꯅ ꯈꯟꯕꯁꯤꯅ
ꯅꯪꯅ ꯈꯜꯂꯤꯁꯤꯅ ꯍꯥꯎꯔꯕꯅꯤꯅ ꯅꯪꯅ ꯊꯣꯡꯉꯦ ꯈꯜꯂꯦꯕꯀꯣ ꯑꯩ ꯈꯪꯉꯦꯕ ꯑꯗꯨ ꯇꯧꯔꯛꯀꯅꯤ ꯑꯩꯅ ꯊꯣꯡꯕ ꯈꯨꯗꯤꯡꯁ ꯑꯗꯨꯝ ꯍꯜꯂꯛꯀꯅꯤ ꯑꯍꯥꯎꯕ ꯃꯌꯥꯝꯁꯤꯗꯤꯀꯣ ꯑꯁ ꯑꯩ ꯈꯨꯠꯇ ꯂꯣꯏ ꯊꯣꯛꯂꯛꯑꯕꯅꯤ ꯅꯪ ꯈꯪꯒꯅꯦꯕ ꯈꯪꯉꯦꯕ ꯈꯪꯉꯦꯕ ꯅꯪꯅ ꯊꯣꯡꯈꯔ꯭ꯗꯤ ꯆꯥꯕ ꯌꯥꯔꯔꯣꯏ ꯈꯪꯉꯕꯅꯤꯅ ꯍꯥꯎꯔꯕꯅꯤꯅ ꯅꯪ ꯅꯪꯅ ꯊꯣꯡꯕꯅꯦ ꯍꯥꯏꯅꯤꯡꯉꯤꯅꯦꯕ ꯈꯨꯗꯛꯇ ꯍꯧꯖꯤꯛꯇ ꯅꯤꯡꯁꯤꯡꯉꯛꯄꯩ ꯋꯥꯅꯦꯕ
ꯅꯠꯇꯦ ꯑꯩꯈꯣꯏ ꯑꯩꯈꯣꯏꯁꯨ ꯇꯣꯉꯥꯟꯅ ꯁꯤꯗ ꯆꯥꯏꯌꯦꯕꯀꯣ ꯑꯗꯨ ꯍꯤꯟꯖꯥꯡꯗꯣ ꯑꯗꯨ ꯊꯣꯡꯕ ꯅꯨꯃꯤꯠꯇꯨꯁꯨ ꯅꯪ ꯌꯥꯎꯋꯦ ꯁꯤꯅꯦꯕ ꯑꯩꯅ ꯈꯜꯂꯤꯁꯦ
ꯆꯥꯕ ꯅꯨꯃꯤꯠꯇꯨꯗ ꯅꯪ ꯊꯣꯡꯕꯗꯣ ꯍꯥꯎꯇꯕꯒꯤ ꯅꯪꯅ ꯊꯣꯡꯕꯅꯦꯅ ꯍꯥꯏꯒꯦ ꯇꯧꯔꯝꯃꯤꯅꯦꯕ ꯑꯗꯣ ꯑꯩꯈꯣꯏ ꯑꯩꯈꯣꯏ ꯆꯥꯃꯤꯟꯅꯕ ꯀꯥꯟꯗ ꯅ ꯑꯩ ꯊꯣꯡꯕꯗꯨꯗ ꯍꯥꯎꯕꯗꯤ ꯅꯪꯅꯦ ꯍꯥꯏꯅꯤꯡꯉꯤꯅꯦꯕ
ꯅꯠꯇꯦ ꯑꯗꯨ ꯅꯨꯃꯤꯠꯇꯣ ꯅꯪ ꯌꯥꯎꯋꯤꯁꯤꯅꯦꯕ
ꯌꯥꯏ ꯌꯥꯏ ꯅꯪ ꯀꯣꯛ ꯌꯥꯏ ꯅꯪ ꯀꯣꯛ ꯌꯥꯏ ꯅꯪ ꯌꯥꯏ ꯅꯪ ꯁꯤꯖꯤꯟꯅꯕ ꯌꯥꯏ ꯑꯗꯨꯏ ꯌꯥꯗꯕ ꯌꯥꯕ ꯍꯥꯏꯁꯦ ꯂꯩ ꯑꯗꯨꯕꯨ ꯁꯤꯡꯕꯗꯤ ꯈꯔ ꯋꯥꯠꯂꯤ ꯅꯪ
ꯑꯣ ꯑꯁ ꯑꯗꯨ ꯅꯠꯇꯦꯃꯦ ꯅꯪꯅ ꯂꯥꯟꯅ ꯈꯜꯂꯦꯕ ꯆꯨꯝꯅ ꯈꯜꯂꯨ ꯀꯩꯗꯧꯔꯒꯦ ꯑꯩꯅ ꯈꯜꯂꯤꯁꯤꯅ ꯑꯩꯈꯣꯏ ꯇꯣꯉꯥꯟꯅ ꯆꯥꯕꯗꯣ ꯑꯗꯨꯅꯨꯃꯤꯠꯇꯁꯨ ꯅꯪ ꯌꯥꯎꯋꯦ ꯁꯤꯅꯦꯕ ꯑꯩꯅ
ꯑꯁꯦꯡꯕ ꯍꯥꯏꯔꯅꯤꯅꯦ ꯑꯩꯗꯤ
ꯏꯁ ꯂꯣꯏꯔꯦꯍꯦ ꯄꯨꯔꯥ ꯄꯔꯥ ꯃꯍꯥꯎ ꯌꯦꯡꯉꯝꯒꯦ
ꯍꯦ ꯌꯥꯗꯦ ꯌꯥꯗꯦ ꯅꯪ ꯑꯃꯨꯛ ꯇꯧꯔꯛꯀꯅꯤ ꯑꯃꯨꯛ ꯊꯣꯛꯤꯌꯣꯅ ꯀꯔꯟ ꯇꯧꯔꯛꯇꯅ ꯑꯃꯨꯛ
ꯑ
ꯅꯪ ꯆꯠꯅꯤꯡꯉꯤꯔꯣ ꯍꯟꯗꯛꯇꯤ ꯉꯥꯅꯨ ꯆꯥꯥꯁꯦ ꯍꯥꯏꯔꯗꯤ ꯆꯒꯦꯝ ꯆꯥꯗꯣꯏꯅꯦ
ꯑꯁ ꯆꯒꯦꯝꯁꯦ ꯀꯌꯥ ꯍꯥꯎꯕ ꯑꯣꯏꯗꯦꯗ
ꯅꯣꯏ ꯈꯪꯗꯕꯩꯅꯦ ꯑꯩꯅ ꯇꯧꯔꯗꯤ ꯑꯃꯨꯛ ꯑꯗꯨ ꯑꯃꯨꯛ ꯆꯥꯁꯦ ꯑꯃꯨꯛ ꯍꯥꯏꯔꯛꯀꯅꯤ
ꯅꯠꯇꯦ ꯆꯒꯦꯝꯗꯨꯁꯨ ꯌꯥꯝꯅ ꯆꯒꯦꯝꯗꯣ ꯌꯥꯝ ꯍꯥꯞꯇ꯭ꯔꯁꯨꯀꯣ ꯆꯒꯦꯝꯁꯦ ꯀꯌꯥ ꯍꯩꯅꯗꯦꯕ ꯍꯥꯏꯅꯗꯦ ꯑꯗꯨ ꯍꯣꯏ ꯍꯥꯎꯕꯗꯤ ꯍꯥꯎꯋꯦꯕꯀꯣ ꯀꯥꯡꯊꯣꯡꯗ ꯅꯠꯇ
ꯅꯣꯏꯅ ꯅꯣꯏ ꯅꯣꯏꯅ ꯅꯣꯏꯅ ꯊꯣꯡꯕ ꯍꯩꯇꯕꯒꯤꯅꯦ ꯑꯩꯅ ꯊꯣꯡꯉꯗꯤ ꯆꯒꯦꯝ ꯈꯨꯊꯣꯡ ꯍꯥꯏꯁꯤ ꯆꯒꯦꯝ ꯌꯥꯝ ꯍꯥꯞꯄꯒ ꯀꯩꯅꯣ ꯇꯧꯒꯗꯧ ꯅꯦ ꯗꯦ ꯆꯒꯦꯝ ꯍꯥꯏꯁꯦ ꯂꯩꯌꯦ ꯃꯑꯣꯡ ꯂꯩꯌꯦ ꯃꯑꯣꯡ ꯂꯩꯌꯦ ꯅꯪ ꯈꯪꯗꯕꯩꯅꯦ ꯅꯪ ꯈꯪꯅꯕꯩꯅꯤ ꯑꯩꯅ ꯊꯣꯡꯉꯗꯤ ꯍꯥꯎꯔꯅꯤ ꯑꯩꯅ ꯊꯣꯡꯉꯅꯤ ꯈꯔ ꯑꯗꯨꯝ ꯅꯩꯅꯅꯥꯔꯛꯀꯅꯤ
ꯂꯍꯥꯟ ꯁꯤꯗ ꯏꯃꯥꯟꯅꯕꯅꯤ ꯑꯗꯨꯒ ꯑꯁꯣꯝꯗ ꯑꯀꯛꯄꯗꯣ ꯏꯦ ꯑꯃꯈꯛꯇꯪ ꯂꯩꯏꯕꯅꯦ ꯆꯥꯨ ꯄꯤꯔꯒ ꯑꯁ ꯑꯗꯨ ꯅꯨꯃꯤꯠꯇꯨꯗꯤ ꯑꯩꯅ ꯊꯣꯡꯕꯅꯦꯕ ꯑꯁ ꯃꯕꯥꯅꯤꯅ ꯍꯥꯏꯁꯦ ꯑꯁ ꯚꯥꯏꯅ ꯅꯪ ꯆꯆꯥ ꯅꯥꯁꯦ ꯑꯗꯨꯃꯥꯏꯅ ꯊꯣꯡꯕ꯭ꯔꯣ ꯑꯗꯨꯃꯥꯏꯅ ꯊꯣꯡꯉꯗꯤ ꯑꯁ ꯆꯦꯡꯁꯦ ꯊꯨꯅ ꯂꯣꯏꯅꯤ ꯁꯤ ꯁꯤꯅꯦꯕ ꯃꯕꯥꯅꯤꯅ ꯍꯥꯏꯔꯝꯃꯤꯁꯦ
ꯆꯥꯛ ꯆꯪꯗꯦ ꯍꯥꯏꯔꯝꯃꯦ ꯑꯩꯉꯣꯟꯗꯗꯤ ꯅꯪ ꯇꯉꯥꯏ ꯐꯗꯕꯒꯤ ꯑꯩꯒꯤ ꯅꯪꯅ ꯊꯣꯡꯕꯒꯤ ꯑꯗꯨꯃꯥꯏꯅ ꯍꯥꯏꯔꯨꯔꯦꯅ ꯍꯥꯏꯌꯦꯗ
ꯑꯁ ꯑꯗꯨ ꯃꯣꯏꯅ ꯍꯥꯏꯔꯝꯃꯤꯁꯦ ꯆꯦꯡꯁꯤ ꯑꯁ ꯅꯣꯏꯁꯦ ꯊꯨꯅ ꯊꯨꯅ ꯂꯣꯏꯁꯤꯜꯂꯝꯗꯧ ꯃꯥꯜꯂꯦꯕꯣ ꯁꯨꯃꯥꯏꯅ ꯆꯥꯔꯗꯤ ꯌꯥꯔꯣꯏ ꯁꯤꯅꯦꯕ ꯍꯥꯏꯔꯝꯃꯤꯁꯦ
ꯅꯪꯒꯤ ꯃꯃꯥꯡꯗꯗꯤ ꯅꯪ ꯅꯪꯒꯤ ꯃꯃꯥꯡꯗꯗꯤ ꯑꯗꯨ ꯍꯥꯏꯗꯕ ꯌꯥꯗꯕ ꯅꯪ ꯅꯨꯄꯤꯒ ꯂꯣꯏ ꯂꯩꯕꯅꯤꯅꯀꯣ ꯍꯥꯏꯗꯕ ꯌꯥꯗꯕꯒꯤ ꯍꯥꯏꯔꯤꯅꯤꯅꯦ
ꯑꯁꯨꯃꯥꯏꯅꯁꯨ ꯍꯥꯏꯔꯤꯑꯦ ꯏꯁ ꯆꯥꯛꯁꯦ ꯁꯨꯃꯥꯏꯅ ꯌꯥꯝ ꯌꯥꯝ ꯆꯥꯕꯁꯦ ꯏꯁ ꯀꯨꯕꯤꯅ ꯆꯥꯗꯕꯁꯦ ꯉꯁꯤ ꯈꯛꯇ ꯉꯥꯏꯔꯦ ꯍꯥꯏꯌꯦ
ꯎꯝꯝ ꯑ ꯆꯥꯛ ꯈꯛꯇꯪ ꯆꯥꯛ ꯆꯠꯈ꯭ꯔꯕꯕ ꯏꯟꯁꯥꯡ ꯌꯥꯗꯕꯒꯤ
ꯅꯠꯇꯦꯗ ꯅꯠꯇꯦꯗ ꯑꯦꯁꯇꯥ ꯉꯥꯅꯨ ꯊꯣꯡ ꯉꯥꯅꯨ ꯊꯣꯡꯕꯕꯨ ꯆꯥ ꯈꯛꯇꯪ ꯀꯃꯥꯏꯅ ꯆꯥꯗꯣꯏꯅꯣ
ꯏꯟꯖꯥꯡ ꯊꯣꯡꯕꯗꯣ ꯍꯥꯎꯇꯕꯒꯤ ꯆꯥꯛ ꯈꯛꯇꯪ ꯆꯥꯛ ꯈꯛꯇꯪ ꯆꯥꯔ ꯍꯟꯈ꯭ꯔꯦꯅ ꯄꯥꯎ ꯇꯥꯏꯗ ꯑꯗꯨꯥꯏꯅ
ꯑꯁ ꯑꯗꯨ ꯅꯨꯃꯤꯠꯇꯨꯁꯨ ꯁꯥ ꯑꯗꯨ ꯌꯥꯝꯃꯦꯕꯀꯣ ꯑꯝꯇ ꯂꯦꯝꯗꯕꯅꯦꯕ
ꯁꯥꯁꯦ ꯁꯥꯁꯦ ꯆꯥꯗꯕꯤꯗ ꯆꯠꯈ꯭ꯔꯦꯅ ꯄꯥꯎ ꯇꯥꯛꯗ
ꯅꯠꯇꯦ ꯃꯇꯣꯡ ꯃꯇꯣꯡ ꯃꯇꯣꯟꯒ ꯍꯥꯏ ꯃꯇꯣꯟꯒ ꯇꯣꯛꯈꯣ ꯃꯍꯤ ꯐꯥꯎ ꯂꯦꯝꯗꯕꯅꯦ ꯑꯗꯨ ꯅꯨꯃꯤꯠꯇꯣ
ꯍꯨꯡ ꯍꯨꯪ ꯀꯩꯅꯣ ꯅꯨꯄꯥꯗꯣ ꯄꯥꯎ ꯐꯥꯎꯅꯕ꯭ꯔꯣ
ꯑꯁꯣꯝ ꯑꯣꯖꯥꯗꯨꯔꯣ
ꯅꯠꯇꯦ ꯑꯥ
ꯋꯥ ꯋꯥꯔꯗꯦꯟꯠ ꯍꯥꯥ
ꯁꯤꯚꯏ ꯅꯨꯄꯥꯗꯣ
ꯁꯤꯚꯏꯗꯣ ꯐꯥꯎ ꯑꯩꯣꯏ ꯑꯩ ꯉꯁꯥꯏ ꯐꯣꯟ ꯇꯧꯕꯅꯦ ꯉꯥꯏꯈꯣ ꯚꯥꯏ ꯍꯥꯏꯌꯦ ꯀꯔꯤ ꯊꯕꯛ ꯇꯧꯖꯥꯠꯂꯣ ꯈꯪꯗꯦ
ꯀꯔꯤ ꯊꯕꯛ ꯂꯩꯕꯃ
ꯍꯪꯗꯦ ꯃꯥ ꯗ꯭ꯌꯨꯇꯤ ꯀꯁꯦ ꯆꯠꯂꯝꯗꯣꯏꯔꯥ ꯅꯠꯇ꯭ꯔꯒꯅ ꯗ꯭ꯌꯨꯇꯤ ꯆꯠꯂꯝꯗꯧ ꯃꯥꯟꯗꯦ ꯆꯠꯂꯝꯗꯧ ꯃꯥꯟꯗꯦ ꯍꯥꯏꯦ ꯏꯕꯦꯝꯃ ꯉꯥꯏꯈꯣ ꯍꯥꯏꯌꯦꯕ
ꯍꯌꯦꯡ ꯁꯨꯇꯤ ꯅꯠꯇ꯭ꯔꯃ
ꯃꯥꯅꯦ
ꯉꯁꯤꯁꯦ ꯑꯩ ꯈꯔ ꯍꯦꯛꯄ ꯅꯨꯃꯤꯠ ꯇꯥꯏꯅꯦ
ꯍꯦꯛꯇ ꯄꯥꯏꯠꯇ
ꯑꯩ ꯍꯦꯛꯄ ꯅꯨꯃꯤꯠ ꯇꯥꯏꯌꯦꯕ
ꯑꯗꯣ ꯑꯁ ꯄꯨꯡ ꯄꯨꯡ ꯀꯌꯥꯗ ꯍꯦꯛꯄ ꯆꯠꯁꯤ ꯍꯥꯏꯅꯣ
ꯄꯨꯡꯗꯤ ꯍꯧꯖꯤꯛ ꯄꯨꯡ ꯑꯃ ꯑꯅꯤ ꯑꯍꯨꯝ ꯑꯍꯨꯝ ꯑꯗꯨꯋꯥꯏꯗ ꯑꯗꯨꯝ ꯌꯥꯔꯦ
ꯑꯦꯁ ꯑꯍꯨꯝꯗꯤ ꯉꯜꯂꯤꯗ
ꯉꯟꯗꯦ ꯍꯦ ꯅꯍꯥꯟ ꯍꯦꯛꯁꯦ ꯍꯥꯢꯔꯒ ꯃꯥꯝ ꯃꯝꯃꯒ ꯍꯦꯛꯇꯕꯤ ꯇꯣꯛꯄꯗꯣ ꯑꯗꯨꯒꯤ ꯑꯗꯨꯒꯤ ꯇꯥꯏꯞ ꯇꯧꯔꯛꯀꯅꯤ ꯈꯪꯉꯦꯕ
ꯅꯠꯇꯦ ꯅꯍꯥꯟ ꯏ ꯅꯍꯥꯟ ꯍꯦꯛꯏꯗꯨꯗꯤ ꯏꯁ
ꯅꯍꯥꯟ ꯍꯦꯛꯇꯦ ꯍꯦꯛꯇꯦ ꯍꯦꯛꯇꯦ
ꯑꯦ ꯅꯍꯥꯟ ꯍꯩꯅꯧ
ꯍꯩꯅꯧꯅꯤꯅ ꯑꯗꯨꯗꯤ
ꯑꯗꯣ ꯅꯪ ꯍꯥꯏꯁꯦ ꯖꯝꯗ꯭ꯔꯥ ꯍꯥꯏꯁꯦ
ꯑꯥ ꯑꯩꯅ ꯄꯥꯝꯃꯤꯁꯤꯅ ꯖꯥꯝꯅꯦꯕ
ꯖꯥꯝꯗꯣ ꯉꯔꯥꯡ ꯑꯩꯈꯣꯏ ꯃꯌꯥꯝ ꯍꯦ ꯄ꯭ꯂꯥꯁꯇꯤꯛ ꯑꯆꯧ ꯑꯁ ꯆꯥꯎꯋꯦ ꯆꯦꯔꯥꯡꯒꯁꯦ
ꯑꯩꯗꯤ ꯌꯣꯟꯅꯕ ꯍꯦꯛꯇꯣꯏꯅꯦ
ꯏꯁ ꯌꯣꯟꯅꯕ ꯀꯥꯏ ꯑꯩꯗꯤꯀꯣ ꯑꯩꯈꯣꯏ ꯎꯝ ꯏꯁꯤꯡ ꯏꯁꯤꯡ ꯏꯁꯤꯡ ꯍꯥꯞꯄꯒꯤ ꯂꯤꯇꯔ ꯃꯉꯥꯒꯤꯗꯣ
ꯎꯝ
ꯑꯗꯨꯗ ꯍꯥꯞꯆꯤꯟꯈ꯭ꯔꯦ
ꯂꯧꯊꯣꯛꯄ ꯌꯥꯝ ꯋꯥꯕꯅꯦ ꯑꯗꯨꯏ ꯅꯪ
ꯅꯠꯇꯦ ꯃꯍꯤ ꯊꯛꯅꯤꯡꯉꯥꯏꯅꯦ
ꯊꯛꯄ ꯌꯥꯗꯕꯅꯤ ꯍꯥꯎꯇꯕꯅꯤ ꯃꯍꯤꯗꯨꯗꯤ
ꯑꯩꯁ ꯀꯔꯥꯏꯗꯒꯤ
ꯃꯍꯤꯗꯤ ꯍꯥꯎꯇꯕꯅꯦꯕ
ꯊꯥ ꯑꯃ ꯊꯥ ꯑꯃꯒꯨꯝꯕꯒꯣ
ꯑꯥ
ꯊꯥ ꯑꯃꯒꯨꯝꯕ ꯃꯈꯨꯝꯒꯁꯦ ꯁꯨꯛꯍꯥꯡ ꯍꯥꯡꯗꯕꯤ ꯅꯨꯡꯁꯤꯠꯀꯁꯦ ꯁꯨꯡꯆꯪ ꯆꯪꯍꯟꯗꯕꯤꯗ ꯊꯝꯃꯒ ꯊꯥ ꯑꯃ ꯃꯇꯨꯡꯗ ꯍꯥꯡꯗꯣꯛꯑꯒ ꯊꯛꯀꯗꯧꯕ ꯅꯨꯡꯉꯥꯏꯔꯅꯤ
ꯑꯗꯨꯅ ꯀꯅꯥꯅ ꯇꯥꯛꯄꯤꯔꯤꯅꯣ ꯍꯥꯎꯕ꯭ꯔꯕ
ꯑꯦ ꯄꯤ ꯇꯥꯛꯄꯤꯕ ꯇꯥꯛꯄꯤꯗꯕ ꯇꯣꯛꯈꯣꯅꯦ ꯑꯩꯈꯣꯢ ꯃꯃꯥꯡꯗ ꯂꯐꯣꯏ ꯅꯠꯇꯦ ꯂꯐꯣꯏ ꯀꯩꯀꯥ ꯂꯣꯏꯅ ꯑꯩꯈꯣꯏ ꯍꯩꯕꯣꯡ ꯀꯩꯀꯥ ꯑꯗꯨꯃꯥꯏꯅ ꯇꯧꯔꯒ ꯊꯥꯛꯏꯗꯨꯗꯤ
ꯑꯗꯨꯣ ꯁꯔꯨꯛꯄꯨꯗꯤ ꯂꯐꯣꯏ ꯑꯣꯏꯅ ꯇꯧꯅꯦ
ꯑꯁ ꯂꯐꯣꯏꯗꯤ ꯇꯥꯡꯉꯦ ꯀꯩꯅꯣ
ꯂꯐꯣꯏꯕꯨ ꯌꯨꯝꯗ ꯄꯩꯈꯩ ꯂꯩꯕꯗꯨꯕꯨ
ꯑꯁ ꯑꯩꯈꯣꯏ ꯂꯐꯣꯏ ꯊꯥꯗꯦꯗ ꯅꯣꯏꯅ ꯊꯥꯖꯕꯒꯤ ꯋꯥꯅꯦ ꯑꯩꯈꯣꯏ ꯊꯥꯗꯦ ꯑꯗꯨꯅ ꯑꯩꯈꯣꯏꯗꯤ ꯂꯐꯣꯏꯁꯦ ꯂꯩꯇꯦꯕ ꯂꯩꯗ꯭ꯔꯗꯤ ꯎꯄꯥꯏ ꯂꯩꯇꯦ ꯑꯗꯨꯒꯤꯅꯦ ꯂꯐꯣꯏꯒꯤ ꯇꯧꯕ ꯉꯝꯗ꯭ꯔꯦ ꯑꯗꯨꯒꯤ ꯖꯥꯝꯒꯤ ꯑꯣꯏꯅ ꯇꯧꯔꯦ ꯑꯗꯣ ꯍꯣꯔꯦꯟ ꯖꯥꯝ ꯍꯩꯅꯧꯁꯨ ꯍꯦꯛꯄ ꯆꯠꯁꯦ
ꯍꯦꯛꯇꯣꯏꯅꯦ ꯍꯦꯛꯇꯣꯏꯅꯦ ꯍꯦꯛꯇꯕ ꯌꯥꯔꯣꯏ ꯍꯩꯅꯧ ꯍꯩꯅꯧ ꯍꯩꯅꯧꯒ ꯖꯥꯝꯒ
ꯅꯠꯇꯦ ꯑꯗꯨ ꯍꯥꯏꯔꯒ ꯅꯍꯥꯟ ꯅꯣꯏ ꯍꯩꯅꯧ ꯄꯥꯝꯕꯤ ꯑꯃꯗ ꯍꯦꯛꯄ ꯃꯇꯝꯗ ꯑꯩꯅ ꯇꯦꯡꯀꯤ ꯃꯅꯥꯛ ꯀꯤꯗ ꯏꯊꯟꯇ ꯑꯅꯦꯝꯕꯗ ꯍꯦꯛꯏꯗꯅ ꯑꯗꯨ ꯃꯌꯥꯝ ꯄꯥꯟꯍꯧꯈꯤꯕꯅꯦꯕ ꯉꯔꯥꯡ ꯆꯠꯂꯦꯕꯀꯣ ꯑꯁ ꯃꯔꯤ ꯃꯉꯥꯛꯇ ꯄꯥꯜꯂꯝꯕ ꯋꯥꯅꯤꯗ
ꯍꯥꯎꯇꯕꯅꯤꯍꯦ ꯑꯗꯨꯗꯤ
ꯑꯁ ꯃꯨꯂꯒ ꯍꯥꯎꯌꯦꯑꯩ ꯆꯥꯥꯢꯌꯧ
ꯍꯥꯎꯇꯕꯅꯦ
ꯍꯤꯡꯅ ꯆꯥꯕꯗꯤ ꯍꯥꯎꯇꯦ ꯃꯨꯜꯂꯀꯥꯟꯗꯀꯣ ꯃꯨꯜꯂꯀꯥꯟꯗ ꯐꯖꯅ ꯍꯥꯎꯋꯦ ꯑꯗꯣ ꯍꯩꯅꯥꯎꯁꯤꯁꯨ ꯑꯁ ꯃꯇꯝꯁꯦ ꯂꯣꯏꯔꯛꯄꯒꯤꯗ ꯌꯥꯝꯗ꯭ꯔꯦꯅꯦ ꯃꯤꯅ ꯌꯥꯝ ꯌꯥꯝ ꯍꯦꯛꯄꯒꯤ ꯃꯥꯜꯂꯦꯗ
ꯃꯤ ꯑꯃꯅ ꯇꯔꯥꯃꯉꯥ ꯀꯨꯟ ꯀꯨꯟꯊ꯭ꯔꯥ ꯄꯨꯈ꯭ꯔꯗꯤ ꯂꯩꯔꯔꯣꯏꯅꯦ ꯑꯗꯨꯏꯗꯨꯗꯤꯁꯨ ꯉꯁꯤꯗꯤ ꯀꯩꯅꯣꯒꯤꯗꯣ ꯍꯦꯛꯒꯁꯦ ꯒꯦꯠ ꯃꯌꯥꯒꯤꯗꯣ
ꯍꯣꯏ ꯒꯦꯝ ꯃꯌꯥꯏꯗꯣ ꯍꯦꯛꯁꯦ ꯑꯗꯨꯒ ꯃꯅꯤꯡꯗꯁꯨ ꯑꯃ ꯂꯩꯌꯦ
ꯃꯅꯨꯡ ꯆꯪꯗꯕꯤ ꯍꯦꯛꯁꯦ ꯉꯁꯤꯗꯤ
ꯃꯅꯨꯡ ꯆꯪꯗꯅꯤ ꯀꯥꯏꯅ ꯑꯗꯨꯒꯤꯅꯦ ꯑꯩꯅ ꯍꯥꯏꯗꯣ ꯑꯗꯨ ꯍꯩꯅꯧꯗꯣ ꯍꯦꯛꯁꯦ ꯍꯥꯏꯔꯗꯤ ꯄꯨꯡ ꯑꯍꯨꯝꯗꯤ ꯉꯜꯂꯦꯕ ꯃꯣꯏ ꯊꯕꯛ ꯂꯥꯛꯄꯁꯤꯡꯗꯣ ꯍꯟꯅꯈꯤꯔꯣꯏꯕ ꯄꯨꯡ ꯃꯔꯤꯗ ꯑꯣꯏꯅ
ꯍꯩꯅꯧ ꯍꯦꯛꯄꯗꯤ ꯄꯨꯡ ꯑꯍꯨꯝꯗꯤ ꯍꯦꯛꯀꯗꯕ ꯅꯠꯇꯦꯍꯦ ꯑꯩꯅ ꯍꯥꯏꯕꯗꯤ ꯖꯥꯝ ꯍꯦꯛꯄꯒꯤ ꯋꯥꯔꯤꯅꯤꯅꯦ
ꯎ ꯅꯪ ꯀꯥꯕ ꯍꯩꯕ꯭ꯔꯣ
ꯖꯝꯕꯣ
ꯍꯣꯏ ꯖꯥꯝ ꯄꯥꯝꯕꯤꯗꯨ ꯅꯪ ꯀꯥꯕ ꯍꯩꯕ꯭ꯔꯕ
ꯀꯥꯗꯔꯁꯨ ꯌꯥꯏꯅꯦ ꯅꯨꯡ ꯃꯌꯥꯝ ꯂꯩꯁꯤꯗꯤ
ꯑꯦꯁ ꯑꯗꯨ ꯇꯥꯔꯛꯄꯗ ꯂꯣꯏ ꯄꯦꯜꯂꯅꯤ ꯌꯥꯔꯔꯣꯏ
ꯑꯁ ꯀꯩꯅꯣ ꯍꯥꯞꯀꯗꯕꯅꯤ ꯀꯩꯅꯣ ꯐꯤ ꯑꯃ ꯄꯨꯒꯗꯕꯅꯤ ꯀꯩꯅꯣ
ꯑꯣ ꯕꯦꯁꯤꯠ ꯑꯃꯈꯛꯇꯪꯁꯨ ꯌꯥꯔꯣꯏ ꯅꯪ ꯑꯗꯨ ꯅꯪ ꯅꯪ ꯑꯗꯨꯃꯥꯏꯅ ꯇꯧꯒꯦ ꯍꯥꯏꯔꯗꯤ ꯕꯦꯁꯤꯠ ꯃꯔꯤ ꯃꯉꯥ ꯂꯣꯟꯒꯗꯧꯕ
ꯍꯣꯏ ꯅꯪꯅꯁꯨ ꯄꯨꯔꯛꯑꯣ ꯑꯩꯅꯁꯨ ꯄꯨꯔꯛꯀꯦ
ꯑꯗꯨ ꯅꯠꯇꯗꯤ ꯂꯣꯏꯅ ꯇꯥꯔ ꯃꯥꯡꯒꯅꯦꯕ